ꯑꯣ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯍꯧꯒꯠꯂꯦ ꯑꯗꯨ ꯑꯣꯔꯁꯨ ꯍꯤꯞꯄꯤꯌꯦꯗ ꯐꯃꯨꯡꯗ
ꯂꯣꯏꯔꯦ ꯂꯣꯏꯔꯦ ꯑꯩꯈꯣꯏꯗꯤ ꯆꯥꯛ ꯆꯥꯕ ꯂꯣꯏꯔꯦ ꯃꯤ ꯈꯔꯅ
ꯂꯩꯕꯅꯤꯅ ꯅꯪꯗꯤ
ꯎꯝ ꯑꯩꯗꯤ ꯆꯥꯗꯦ ꯑꯩꯅ ꯆꯨꯖꯥꯛꯇꯨ ꯆꯥꯕ
ꯎꯝ
ꯌꯥꯝ ꯊꯨꯝꯃꯦ
ꯉꯔꯥꯡꯁꯨ ꯈꯔ ꯉꯟꯅ ꯇꯨꯝꯕꯅꯤꯅ ꯑꯗꯨꯝ ꯉꯟꯅ ꯈꯔ ꯉꯟ
ꯎꯝ ꯑꯣ
ꯃꯥꯏ ꯑꯥ ꯀꯔꯤ ꯀꯔꯤ ꯇꯧꯔꯅꯤ ꯉꯁꯤ
ꯑꯁꯤꯗꯤ ꯑꯉꯥꯡꯍꯣꯏꯅ ꯁ꯭ꯀꯨꯜ ꯆꯠꯀꯅꯤ ꯑꯩꯅ ꯇꯨꯝꯒꯅꯤ ꯅꯨꯡꯊꯤꯟ ꯆꯨꯞꯄ
ꯑꯣ ꯅꯨꯡꯉꯥꯏꯅ ꯊꯣꯡꯗ꯭ꯔꯤꯗ ꯉꯩꯍꯥꯛ ꯂꯩꯔꯒ ꯊꯣꯡꯕ ꯍꯧꯒ꯭ꯔꯅꯤ
ꯅꯨꯡꯉꯥꯏꯍꯦ ꯅꯣꯏꯁꯦ
ꯅꯨꯡꯉꯥꯏꯕꯗꯤ ꯅꯨꯡꯉꯥꯏꯌꯦ ꯑꯁ ꯑꯗꯨ ꯑꯣꯏꯔꯁꯨ ꯋꯥꯈꯜꯗꯤ ꯋꯥꯏꯌꯦꯗ
ꯀꯔꯤ ꯇꯧꯕꯒꯤ
ꯑꯗꯨꯝ ꯐ꯭ꯔꯤꯗ ꯂꯩꯕꯒꯤ
ꯍꯥ ꯍꯥ ꯎꯝ ꯃꯇꯝ ꯂꯥꯛꯀꯅꯤꯗ ꯅꯣꯏꯒꯤꯁꯨ
ꯑꯗꯨꯕꯨꯗꯤ ꯍꯣꯏ ꯑꯁ ꯑꯈꯣꯏꯅ ꯐꯖꯅ ꯊꯤꯗ꯭ꯔꯗꯤ ꯃꯇꯝꯗꯨꯗꯤ ꯄꯨꯗꯤ ꯄꯨꯔꯛꯑꯣꯏꯗ
ꯎꯝ
ꯈꯪꯗ꯭ꯔꯦꯅꯦ ꯑꯩꯈꯣꯏꯁꯦ ꯑꯣ ꯕꯖꯥꯔꯒꯨꯝꯕꯗꯤ ꯆꯠꯄ ꯌꯥꯏꯅ ꯑꯉꯥꯡꯈꯣꯏ ꯂꯩꯇꯕ ꯃꯇꯝꯗꯗꯤ
ꯍꯣꯏ ꯂꯩꯌꯦ ꯍꯥꯏꯗꯤ ꯑꯍꯩ ꯋꯥꯔꯗꯦꯟ ꯅꯨꯄꯥꯗꯨ ꯂꯩꯔꯗꯤ ꯍꯣꯏ ꯑꯩ ꯆꯠꯄ ꯌꯥꯏ ꯃꯥ ꯂꯩꯇ꯭ꯔꯗꯤ ꯆꯠꯄ ꯌꯥꯗꯕ ꯑꯗꯤ ꯐ ꯐꯔꯛꯇꯨꯁꯨ ꯄꯦꯔꯦꯟꯁ ꯍꯦ ꯍꯦꯛ ꯂꯥꯛꯑꯦꯕ
ꯑꯣ ꯑꯣ ꯅꯣꯏꯗꯣ ꯄꯦꯔꯦꯟꯁ ꯄꯤꯖꯤꯇꯤꯡꯒꯤ ꯅꯨꯃꯤꯠ ꯇꯣꯉꯥꯟꯅ ꯂꯩꯇ꯭ꯔꯣ ꯅꯨꯡꯇꯤꯒꯤ ꯑꯗꯨꯝ ꯂꯩ
ꯑꯥ ꯎꯝ ꯃꯠ ꯑꯥ ꯅꯨꯃꯤꯠ ꯂꯩꯌꯦ ꯑꯦꯚ꯭ꯔꯤ ꯁꯦꯀꯦꯟ ꯁꯦꯇꯔꯗꯦ ꯀꯣ ꯑꯗꯨ ꯑꯣꯏꯔꯁꯨ ꯑꯗꯨꯝ ꯑꯥ ꯍꯣꯁꯇꯦꯜ ꯊꯝꯅꯤꯡꯕ ꯃꯤꯒꯨꯝꯕ ꯃꯔꯛ ꯃꯔꯛꯇ ꯂꯥꯛꯄꯗꯣ ꯍꯪꯕꯒꯨꯝꯕ ꯂꯥꯛꯄꯗꯣ ꯑꯗꯨ ꯂꯥꯛ__ ꯄꯥ ꯒꯥꯟꯗ ꯑꯩ ꯂꯩꯇ꯭ꯔꯗꯤ ꯌꯥꯗꯦꯕ ꯑꯩꯅ ꯂꯣꯏ ꯍꯥꯏꯒꯗꯕꯅꯤꯅ ꯍꯣꯁꯇꯦꯜꯒꯤ ꯃꯔꯛ__ ꯎꯝ ꯁꯤꯡꯗꯣ ꯑꯗꯣ ꯎꯝ ꯗꯤꯁ ꯋꯤꯛꯁꯦ ꯕꯖꯥꯔꯒꯨꯝꯕ ꯆꯠꯁꯤꯔ ꯑꯦ ꯗꯤꯁ ꯃꯟꯁꯦ
ꯁꯟꯗꯦꯗꯥ ꯑꯈꯣꯏ ꯁꯨꯝ ꯕꯖꯥꯔ ꯆꯠꯁꯤꯔꯥꯅ ꯍꯟꯕꯅꯦ ꯍꯣꯏ ꯀ꯭ꯂꯥꯁꯇꯣ ꯂꯣꯏꯔꯒ
ꯁꯨꯝꯃꯟꯂꯦ
ꯍꯣꯏ ꯀ꯭ꯂꯥꯁꯇꯣ ꯂꯣꯏꯔꯒ ꯀꯣ
ꯑꯥ
ꯑꯁꯤ ꯁꯟꯗꯦ ꯃꯥꯔꯀꯦꯠꯇꯁꯨ ꯀꯣꯏꯕ ꯆꯠꯁꯦꯅ ꯑꯁ ꯂꯨꯄꯥ ꯀꯨꯟ ꯀꯨꯟꯊ__ ꯇꯥ ꯌꯥꯡꯈꯩꯒꯤꯗꯣ ꯌꯥꯝ ꯂꯧꯁꯤꯔꯥꯅ ꯈꯟꯕꯅꯦ ꯑꯩꯈꯣꯏꯗꯤ
ꯎꯝ ꯑꯁ ꯑꯩꯗꯤ ꯌꯥꯝ ꯂꯧꯅꯤꯡꯗ꯭ꯔꯦꯗ ꯈꯔ ꯇꯥꯡꯕ ꯑꯃꯥꯃꯟ ꯑꯅꯤ ꯂꯧꯅꯤꯡꯕ ꯌꯥꯝ__ ꯑꯩꯁꯨꯅꯦ ꯑꯩ ꯀ꯭ꯔꯣꯛꯁ ꯂꯧꯅꯤꯡꯕꯗꯨ ꯑꯩꯒꯤꯗꯨꯁꯨ ꯐꯥꯏꯚ ꯊꯥꯎꯖꯟ ꯁꯝꯊꯤꯡꯅꯦꯕ ꯍꯧꯖꯤꯛ ꯂꯩꯕꯁꯦ ꯑꯣꯐꯔ ꯃꯔꯛ ꯃꯔꯛꯇ ꯂꯥꯛꯄꯗꯣ ꯇꯨ ꯊꯥꯎꯖꯟ ꯁꯝꯊꯤꯡꯒꯤꯗꯤ ꯐꯪꯉꯦꯕ ꯑꯣꯐꯔꯁꯦ ꯄꯥꯛ ꯂꯥꯛꯇꯄ
ꯑꯣ ꯀ꯭ꯔꯣꯛꯁꯀꯤ ꯗꯨꯀꯥꯟꯗꯥꯔ
ꯗꯨꯀꯥꯟꯗ ꯅꯠꯇꯦ ꯑꯣꯟꯂꯥꯏꯟ ꯐ꯭ꯂꯤꯞꯀꯥꯔꯠ ꯑꯦꯃꯥꯖꯣꯟꯗꯨꯗ
ꯑꯣ
ꯅꯠ ꯑꯥ ꯀ꯭ꯔꯣꯛꯁꯀꯤ ꯀꯩꯅꯣ ꯃꯣꯏꯒꯤ ꯑꯦꯞꯁꯨ ꯂꯩꯅ ꯑꯛ__ ꯀꯥꯎꯟ ꯑꯗꯨꯗꯁꯨ
ꯀꯔꯝꯕꯗꯨꯔꯀꯣ ꯅꯪ ꯍꯥꯏꯕꯁꯦ
ꯑꯩ ꯄꯥꯝꯕꯗꯣ ꯋꯥꯏꯠꯇ ꯀꯣ
ꯀꯣꯟꯗꯁꯨ
ꯍꯣ ꯍꯣꯏ ꯊꯥꯔꯛꯀꯦ ꯑꯩ ꯄꯥꯝꯕꯗꯤ ꯅꯣꯏ ꯄꯥꯝꯃꯣꯏꯗ
ꯑꯣꯐ ꯄꯤꯡꯗ ꯑꯣꯐ ꯄꯤꯡꯗꯁꯨ ꯂꯩꯌꯦ ꯍꯥꯏꯕ ꯑꯗꯨꯒꯤ ꯌꯦꯡꯗꯤ ꯌꯦꯡꯅꯤꯡꯕꯅꯦ
ꯑꯗꯨ ꯀꯌꯥ ꯀꯌꯥ ꯑꯣꯏꯕ꯭ꯔꯣ ꯑꯣꯄꯤꯡꯅ
ꯑꯁ ꯑꯗꯨꯗꯤ ꯐꯥꯔꯁ ꯀꯣꯄꯤꯅꯤꯗ ꯂꯤꯁꯤꯡ ꯑꯃꯒ ꯆꯥꯝꯇ꯭ꯔꯨꯛ ꯇ꯭ꯔꯦꯠ ꯅꯤꯄꯥꯟꯒꯨꯝꯕ ꯑꯣꯏꯕ ꯃꯥꯜꯂꯦ
ꯑꯣꯔꯤꯅꯗꯤ ꯈꯔ ꯈꯥꯡꯉꯦꯀꯣ
ꯑꯁ ꯑꯣꯏꯔꯤꯗꯤ ꯑꯣ ꯌꯥꯏ ꯑꯗꯨ ꯑꯣꯏꯔꯁꯨ ꯌꯥꯝ ꯆꯦꯠꯅ ꯑꯥ ꯆꯦꯠꯂꯁꯨ ꯇꯣꯡꯅꯤꯡꯗꯦꯗ
ꯀꯔꯤꯒꯤ ꯀꯔꯤ
ꯆꯍꯤ ꯃꯉꯥ ꯇꯔꯨꯛꯇꯤ ꯇꯧꯕ ꯉꯝꯅꯤꯔꯥ
ꯏꯆꯦ ꯑꯃꯗ ꯎꯝ
ꯄꯩꯁꯥꯕꯨ ꯂꯩꯔꯗꯤ ꯑꯗꯨꯝ ꯑꯅꯥꯎ ꯑꯅꯥꯎꯕ ꯂꯥꯎꯕ ꯌꯥꯏ ꯑꯗꯨ ꯑꯣꯏꯔꯁꯨ ꯏꯃꯥꯟꯅꯕꯤꯗꯣ ꯊꯧꯖꯟ ꯐꯣꯔꯗꯒꯤꯔ ꯇ꯭ꯋꯦꯟꯇꯤ ꯐꯥꯏꯚꯇꯒꯤꯔ ꯀ꯭ꯔꯣꯛꯁ ꯂꯥꯎꯕꯗꯣ ꯍꯧꯖꯤꯛ ꯐꯥꯎ ꯌꯥꯝ ꯅꯥꯎ ꯔꯤꯌꯦ ꯃꯁꯥꯛꯁꯨ ꯑꯣꯔꯤꯖꯤꯅꯦꯜ ꯂꯥꯎꯕꯅꯤꯅ
ꯐꯩꯅ ꯑꯗꯣ ꯏꯆꯦꯁꯨ ꯑꯗꯨꯃꯥꯏꯅ ꯇꯧꯋꯦ ꯆꯍꯤ ꯃꯔꯤ ꯃꯉꯥ ꯁꯨꯔꯝꯒꯅꯤ ꯃꯥꯒꯤ ꯀ꯭ꯔꯣꯛꯁꯇꯣ ꯑꯗꯨꯕꯨ ꯑꯗꯨꯝ ꯑꯅꯧꯕꯒꯨꯝꯕ ꯃꯥꯇꯣꯡ
ꯍꯣꯏ ꯑꯅꯥꯎꯕꯒꯨꯝꯕ ꯑꯗꯨꯝ ꯇꯣꯡꯕꯅꯦ
ꯅꯣꯏ ꯄꯥꯝꯃꯗꯤ ꯄꯨꯔꯥ ꯐ꯭ꯂꯦꯠꯀꯤꯗꯨꯔꯥ
ꯍꯣꯏ ꯑꯅꯥꯎꯕ ꯑꯃ ꯊꯣꯛꯑꯦꯅ ꯅꯨꯄꯤꯒꯤ
ꯑꯝ ꯍꯦꯛ ꯈꯪꯒꯗꯔ ꯊꯔꯥꯎꯀꯣ
ꯑꯣꯏ ꯅꯨꯄꯤꯒꯤ ꯑꯃ ꯑꯅꯥꯎꯕ ꯊꯣꯛꯈꯤꯕꯗꯨꯅꯦ
ꯁꯤ ꯑꯅꯥꯎꯕ ꯅꯠꯇꯦꯗ ꯊꯥꯏꯅꯒꯤꯅꯦ ꯑꯗꯨ ꯐ꯭ꯔꯣꯛꯀꯨꯝꯕ ꯗ꯭ꯔꯦꯁ ꯀꯨꯝꯕ ꯍꯥꯞꯄꯗꯀꯣ ꯃꯄꯥꯟ ꯆꯠ ꯆꯠꯂꯁꯨ ꯌꯥꯕ ꯑꯗꯨ ꯂꯧꯅꯤꯡꯉꯤꯕ ꯑꯗꯨ
ꯀꯔ꯭ꯤꯛꯁꯤꯅꯦ ꯈ꯭ꯋꯥꯏꯗꯒꯤ ꯐꯥꯕ꯭ꯔꯥ ꯍꯣꯡꯒꯔꯥꯎꯗꯁꯨ ꯍꯥꯞꯄ ꯌꯥꯏꯌꯦ ꯑꯗꯨꯝ ꯑꯩꯈꯣꯏꯅ ꯁꯦꯠꯄꯥ ꯗ꯭ꯔꯦꯁ ꯑꯗꯨꯝ ꯄꯛꯅꯥꯥꯏꯗ ꯀ꯭ꯔꯣꯛꯁꯇꯤ ꯑꯗꯨꯏꯗꯤ
ꯀꯔꯣꯛꯁ ꯅꯥ ꯈꯋ꯭ꯥꯏꯗꯩꯩ ꯐꯕ ꯇꯥꯔꯦ
ꯍꯣꯏ
ꯑꯩꯁꯨ ꯑꯣꯞ ꯄꯤꯡꯗꯨꯗ ꯆꯠꯅꯤꯡꯉꯦ ꯑꯗꯨꯕꯨ ꯑꯩꯒꯤ ꯁꯦꯂꯔꯤ ꯉꯥꯏꯒꯗꯕ ꯑꯗꯨꯗ ꯆꯠꯅꯤꯡ
ꯀꯔꯝ ꯀꯥꯟꯗ ꯆꯪꯉꯤ ꯃꯥ ꯅꯪꯒꯤꯗꯣ
ꯑꯩꯗꯤ ꯁꯚꯦꯟꯇꯤꯟ ꯁꯦꯀꯦꯟ ꯁꯦꯇꯔꯗꯦꯗ
ꯑꯣ ꯆꯥꯛ ꯑꯅꯥꯎꯕ ꯍꯦꯛ ꯊꯣꯛꯔꯥꯒ ꯄꯤꯔꯗꯤ ꯐꯒꯗꯕ
ꯎꯝ
ꯏꯟꯗꯔ꯭ꯦꯅꯦ
ꯊꯔꯥꯎꯀꯣ ꯅꯣꯏꯒꯤꯗꯨꯁꯨ
ꯊꯥꯔꯛꯀꯦ ꯍꯣꯏ ꯅꯪ ꯄꯥꯝ ꯅꯣꯏꯗꯤ ꯄꯥꯝꯃꯣꯏꯗꯦ
ꯍꯣꯏ ꯑꯩ ꯄꯥꯝꯝꯕꯗꯨꯁꯨ ꯅꯣꯏ ꯄꯥꯝꯗꯦ ꯅꯣꯏ ꯄꯥꯝꯁꯨ ꯑꯩ ꯄꯥꯝ ꯑꯩ ꯄꯥꯝꯕꯗꯣ ꯅꯣꯏ ꯍꯥꯞꯄꯁꯨ ꯐꯖꯔꯣꯏ
ꯅꯣꯏꯒꯤꯗꯨꯁꯨ ꯑꯩ ꯍꯥꯞꯄꯒ ꯐꯖꯔꯣꯏ ꯑꯩꯈꯣꯏꯒꯤ ꯏꯁ꯭ꯇ꯭ꯔꯛꯆꯔꯁꯦ ꯌꯥꯝ ꯈꯦꯠꯅꯕꯒꯤ
ꯎꯝ ꯅꯣꯏꯁꯨ ꯁꯦꯂꯔꯤ ꯐꯪꯉꯁꯨ ꯑꯁ ꯃꯔꯨꯞ ꯄꯤꯈꯠꯀꯅꯤ ꯌꯨꯝꯗꯗꯤ ꯊꯥꯗꯤ ꯊꯥꯗꯦ ꯅꯅ
ꯌꯨꯝꯗꯗꯤ ꯊꯥꯗꯦ ꯑꯗꯨ ꯑꯣꯏꯔꯁꯨꯀꯣ ꯆꯠꯄ ꯄꯣꯠꯐꯝ ꯌꯝꯃꯦ ꯍꯥꯏꯗꯤ ꯁꯤꯗ ꯄꯩꯁꯥ ꯈꯥꯏꯅꯕ ꯀꯩꯅꯣꯝꯃꯥꯗꯥ ꯁꯇ꯭ ꯌꯦꯛ ꯀꯩꯀꯥ ꯂꯩꯏꯅꯥ ꯑꯗꯨ ꯃꯥꯗꯔꯁ ꯑꯅꯤ ꯑꯍꯨꯝ ꯃꯔꯤ ꯂꯩꯌꯦ
ꯑꯣꯏ
ꯃꯥ ꯂꯥꯛꯇꯦ ꯑꯗꯣ ꯑꯩꯈꯣꯏꯒꯤ ꯄ꯭ꯔꯤꯟꯁꯤꯄꯥꯜꯒꯤ ꯐꯥꯎꯟꯗꯦꯁꯟ ꯗꯦ ꯑꯗꯨꯒꯨꯝꯕ ꯑꯩ ꯌꯥꯝ ꯄꯩꯁꯥ ꯈꯥꯏꯅꯕ ꯃꯇꯝ ꯌꯥꯝꯃꯦ ꯑꯗꯨꯒ ꯁꯤꯗ ꯂꯩꯕꯗꯤ ꯍꯣꯁꯇꯦꯜꯒꯤ ꯍꯦꯟꯖꯥꯡꯒꯨꯝꯕꯗꯣ ꯃꯔꯛ ꯃꯔꯛꯇꯤ ꯌꯥꯝ ꯆꯥꯟꯅꯗꯦꯕ ꯑꯩꯈꯣꯏ ꯂꯥꯛ ꯑꯗ ꯀꯥꯕ ꯐꯪꯗꯦꯅ ꯆꯥꯅꯤꯡꯕꯗꯣ ꯑꯗꯨꯒꯤ ꯀꯩ ꯀꯩꯅꯣ ꯑꯆꯥꯄꯣꯠ ꯂꯩꯁꯨ ꯂꯩꯌꯦ ꯑꯗꯨꯒ ꯐꯤꯔꯣꯜꯁꯨ ꯐꯣꯔꯃꯔꯒꯨꯝꯕ ꯍꯥꯞꯇ꯭ꯔꯗꯤ ꯌꯥꯗꯦꯗꯣ
ꯍꯣꯏ
ꯑꯗꯨꯒꯤꯁꯨ ꯑꯁ ꯄꯩꯁꯥ ꯌꯥꯝ ꯆꯠꯂꯦꯗ ꯑꯗꯨꯒ ꯑꯩꯗꯤ ꯍꯤꯗꯥꯛꯁꯨ ꯂꯩꯒꯟꯕꯅꯤꯅ
ꯍꯣꯏ
ꯁꯥ ꯂꯩꯇꯦ ꯑꯁꯦꯡꯕ ꯅꯣꯏꯁꯨ ꯈꯪꯂꯝꯒꯅꯤ ꯅꯣꯏꯁꯨ ꯄꯩꯁꯥ ꯇꯥꯡꯂꯦꯅ ꯅꯍꯥꯟꯗꯣ
ꯎꯝ
ꯀꯌꯥꯝ ꯇꯣꯡꯕ꯭ꯔꯥ ꯀꯌꯥꯝ ꯆꯠꯄ꯭ꯔꯥ ꯍꯥꯏꯕꯗꯣ
ꯏꯁ ꯑꯩꯈꯣꯏꯒꯤꯗꯤ ꯌꯥꯝ ꯑ ꯆꯤ ꯌꯥꯝ ꯄꯤꯛꯄꯒꯤꯅꯤꯗ ꯑꯗꯨꯗꯒꯤ ꯑꯩꯈꯣꯏꯗꯤ ꯑꯃꯨꯛ ꯄ꯭ꯔꯦꯟꯒꯤ ꯄꯤꯌꯦ ꯃꯦꯠꯁꯀꯤ ꯄꯤꯌꯦ ꯑꯗꯨꯒꯤꯅꯦ
ꯍꯣꯏ ꯑꯗꯣ ꯑꯗꯨꯝ ꯂꯝꯕꯤ ꯂꯩꯔꯒ ꯑꯗꯨꯝ ꯆꯠꯄꯅꯦꯕ
ꯎꯝ ꯔꯦꯟꯕꯨ ꯄꯤꯕꯨ ꯄꯤꯗ꯭ꯔꯗꯤ ꯄꯩꯁꯥꯗꯤ ꯂꯤꯁꯤꯡ ꯇꯔꯨꯛꯈꯛ ꯊ ꯑꯣꯏꯔꯁꯨ ꯆꯥꯝꯃ ꯆꯥꯅꯤ ꯑ ꯅꯠꯇꯦ ꯂꯤꯁꯤꯡ ꯑꯃ ꯑꯅꯤꯒꯤ ꯁꯦꯚꯤꯡ ꯇꯧꯕ ꯌꯥꯏ ꯌꯥ ꯔꯦꯟꯕꯨ ꯄꯤꯗ꯭ꯔꯗꯤ
ꯔꯦꯟꯒ ꯃꯦꯠꯁꯀ ꯆꯠꯄꯅꯤꯅ
ꯎꯝ
ꯄꯥꯏ ꯂꯩꯇ꯭ꯔꯦ ꯄꯩꯁꯥꯗꯤ ꯌꯥꯝꯃ ꯂꯥꯛꯂꯁꯨ ꯆꯠꯄ ꯂꯝꯕꯤ ꯌꯥꯝꯕ
ꯎꯝ
ꯌꯦꯡꯒꯗꯥꯏ ꯄꯨꯁꯤꯁꯦ ꯉꯁꯤꯁꯦ ꯊꯥꯔꯁꯗꯦꯅꯦꯀꯣ ꯍꯞꯇꯥ ꯁꯨ ꯊꯨꯗꯤ ꯊꯨꯋꯅꯤꯍꯦ ꯍꯣꯏ ꯆꯠ
ꯁꯦꯝꯕꯥ ꯑꯁꯦꯝꯕꯥ ꯇꯨꯋꯦ
ꯇꯨ ꯌꯦꯡꯉꯣ ꯌꯥꯝ ꯊꯨꯋꯦ
ꯎꯝ ꯁꯟꯗꯦꯗꯅꯤꯅ ꯑꯩꯈꯣꯏ ꯆꯠꯄꯗꯣ
ꯁꯠꯇꯔꯗꯦꯅꯦ
ꯑꯣ
ꯁꯦꯡꯕꯤꯒꯤ ꯌꯥꯝ ꯊꯨꯋꯦ ꯂꯣꯏꯈ꯭ꯔꯅꯤ ꯇꯨ
ꯑꯩꯒꯤ ꯏꯟꯁꯇ꯭ꯔꯥꯝ ꯁ꯭ꯔꯣ ꯐꯖꯕ꯭ꯔꯥ
ꯀꯔꯤ
ꯆꯦꯟꯕꯒꯤꯔꯣ ꯆꯦꯟꯕꯒꯤ ꯏꯁꯇꯦꯇꯁꯇꯣ
ꯑꯥ ꯍꯧꯖꯤꯛ ꯊꯝꯕ꯭ꯔꯥ ꯅꯪ
ꯍꯣꯏ ꯎꯝ ꯉꯔꯥꯡꯅ ꯊꯝꯕꯗꯣ ꯂꯩꯔꯝꯕꯅꯦ
ꯑꯣ
ꯑꯗꯨ ꯐꯖ ꯑꯦ ꯃꯁꯥꯟꯁꯨ ꯍꯣꯏꯁꯨ ꯌꯥꯝ ꯐꯖꯩꯍꯦ ꯆꯠꯅꯤꯡꯉꯦ ꯍꯥꯏꯌꯦ
ꯑꯣ ꯑꯣ ꯑꯣ ꯑꯣ ꯈꯪꯉꯦ ꯍꯣꯏ
ꯏ ꯁ꯭ꯇꯦꯟ ꯕꯗꯣ
ꯎꯝ ꯑꯩꯈꯣꯏꯀꯣ ꯃꯤꯅ ꯀꯦꯃꯦꯔꯥ ꯐꯖꯕꯅꯥ ꯗꯤꯁ ꯂꯥꯔꯒꯨꯝꯅ ꯒꯨꯝꯕꯅ ꯐꯣꯇꯣ ꯀꯥꯞꯗꯤ ꯌꯥꯝ ꯐꯖꯒꯅꯤ ꯃꯄꯥꯝꯗꯣ
ꯎꯝ ꯑꯗꯣ
ꯎꯝ
ꯀꯩꯅꯣ ꯑꯥ ꯅꯪ ꯐ꯭ꯔꯤ ꯑꯗꯨꯝ ꯂꯩꯒꯅꯤꯅ
ꯉꯁꯤꯗꯤ ꯂꯥꯏ ꯉꯥꯏꯒꯅꯤꯗ ꯍꯣꯏ
ꯑꯗꯨ ꯂꯩꯔꯗꯤ ꯑꯩ ꯍꯧꯖꯤꯛꯁꯦ ꯑꯉꯥꯡꯍꯣꯏ ꯁ꯭ꯀꯨꯜ ꯆꯠꯅꯤꯡꯉꯥꯏ ꯇꯧꯔꯦꯕ ꯑꯗꯨꯅ ꯁꯤ ꯂꯣꯏꯔꯒ ꯑꯩꯁꯨ ꯆꯥꯛ ꯆꯥꯔꯒ ꯑꯗꯨ ꯃꯇꯨꯡꯗ ꯇꯧꯕ ꯌꯥꯔꯦꯀꯣ
ꯍꯣꯏ ꯌꯥꯔ ꯅꯪ ꯑꯃꯨꯛ ꯍꯥꯏꯔꯛꯑꯣ ꯗꯨꯗꯤ
ꯍꯣ ꯑꯩ ꯍꯥꯏꯔꯛꯀꯦꯀꯣ ꯎꯝ ꯑꯩꯁꯨ ꯐ꯭ꯔꯤꯗ ꯑꯗꯨꯝ ꯂꯩꯒꯅꯤꯗ
ꯎꯝ ꯀ꯭ꯔꯤ ꯍꯦꯟꯁꯥꯡ ꯆꯥꯅꯤ ꯉꯁꯤꯗꯤ ꯑꯗꯨ ꯑꯣꯏꯔꯗꯤ
ꯉꯁꯤꯁꯦ ꯈꯪꯗꯦ ꯀꯔꯤ ꯍꯦꯟꯖꯥꯡꯔꯥ ꯀꯥꯡꯉꯧꯗꯤ ꯎꯋꯦ ꯑꯂꯨ ꯀꯥꯡꯉꯧ ꯀꯣ
ꯆꯥꯛꯕꯨ ꯆꯥꯛꯄꯨ ꯍꯥꯎꯔꯗꯤ ꯑꯗꯨꯝ ꯍꯦꯟꯁꯥꯡ ꯌꯥꯝ ꯍꯥꯎꯗ꯭ꯔꯁꯨ ꯀꯥꯡꯍꯥꯎꯒꯨꯝꯕ ꯂꯦꯔꯗꯤ ꯑꯗꯨꯝ ꯆꯥꯕ ꯆꯪꯕꯅꯤꯗ
ꯑꯩꯈꯣꯏꯗꯤ ꯀꯥꯡꯍꯧꯒꯨꯝꯕ ꯏꯔꯣꯟ ꯄꯥꯄꯔ ꯆꯠꯅꯤ ꯑꯗꯨꯝ ꯁꯦꯝꯃꯤꯗ ꯑꯩꯈꯣꯏꯗꯤ ꯁꯤꯡꯖꯨ
ꯃꯤ ꯈꯔꯗꯤ ꯍꯤꯟꯁꯥꯡ ꯍꯥꯎꯇ꯭ꯔꯗꯤ ꯆꯥꯛ ꯆꯥ ꯆꯥꯛ ꯆꯥꯗ꯭ꯔꯦꯅꯥ ꯗꯣ ꯈꯣꯏꯗꯤ ꯍꯤꯟꯁꯥꯡ ꯍꯥꯎꯇ꯭ꯔꯁꯨ ꯄꯨꯛ ꯊꯟꯅꯤꯡꯉꯥꯏ ꯑꯗꯨꯝ ꯆꯥꯏꯌꯦꯅꯥ
ꯎꯝ
ꯃꯤ ꯈꯔꯗꯤ ꯆꯥꯛꯁ ꯏꯃꯥ ꯑꯩꯈꯣꯏ ꯑꯩꯈꯣꯏꯒꯤ ꯏꯃꯥꯟꯅꯕꯤꯗꯨꯁꯨ ꯑꯗꯨꯝꯃꯥꯏꯟ ꯇꯧꯋꯦꯅꯥ
ꯑꯣꯏ ꯆꯤꯛꯀꯟꯒꯨꯝꯕ ꯅꯨꯃꯤꯠꯇꯗꯤ ꯌꯥꯝ ꯌꯥꯝ ꯆꯥꯏꯌꯦ ꯃꯣꯏꯁꯨ
ꯎꯝ